ꯇꯥꯕ꯭ꯔꯣ ꯁꯦꯡꯅ ꯇꯥꯕ꯭ꯔꯣ
ꯍꯣꯏ ꯊꯦꯡꯅꯥ
ꯑꯦ ꯌꯥꯝ ꯐꯔꯦꯅꯦ ꯑꯗꯨꯗꯤ ꯀꯩꯗꯧꯔꯝꯃꯤꯅꯣ
ꯍꯧꯖꯤꯛꯇꯅ ꯏꯔꯨꯕ ꯂꯣꯏꯔꯕꯅꯤ
ꯑꯣ ꯌꯥꯝ ꯐꯩꯅꯦ ꯆꯥꯛ ꯆꯥꯊꯣꯛꯔꯕ꯭ꯔꯥ ꯆꯥꯥꯛ ꯑꯣ ꯀꯔꯤ ꯃꯊꯦꯜ ꯆꯥꯔꯦ ꯉꯁꯤꯗꯤ
ꯉꯁꯤ ꯍꯨꯏ ꯆꯥꯔꯦ
ꯍꯥꯎꯋꯦꯅꯦ ꯑꯗꯨꯗꯤ
ꯎꯝ ꯚꯤꯇꯥꯃꯤꯟ ꯌꯥꯝꯕ ꯏꯟꯁꯥꯡ ꯆꯥꯔꯦ ꯉꯁꯤꯗꯤ
ꯇꯃꯤꯅꯤ ꯍꯥꯝꯃꯅꯤꯅꯦ ꯑꯗꯨꯗꯤ
ꯉꯁꯤ ꯌꯨꯝꯗ ꯂꯩ
ꯏꯒꯁꯦ ꯑ ꯌꯨꯝꯗ ꯂꯩꯥꯑꯦ ꯉꯁꯤ ꯖꯔ ꯆꯠꯇ꯭ꯔꯦ ꯎꯝꯅꯦ ꯅꯨꯡꯉꯥꯏꯌꯦ ꯍꯧꯗꯤ
ꯑꯣ ꯉꯁꯤ ꯅꯣꯡ ꯆꯨꯕ꯭ꯔꯥ ꯅꯨꯡꯁꯥ ꯁꯥꯕ꯭ꯔꯥ ꯅꯣꯏꯔꯣꯝꯗ
ꯑꯩꯁ ꯅꯣꯡ ꯆꯨꯑꯦ ꯑꯩꯈꯣꯏ ꯔꯣꯝꯅꯤꯗꯤ ꯅꯣꯡꯁꯨ ꯀꯟꯅ ꯆꯨꯑꯦ
ꯌꯥꯝ ꯐꯩꯅꯦ
ꯑꯩꯈꯣꯏꯗꯗꯤ ꯐꯖꯅꯁꯨ ꯇꯥꯗꯦ ꯈꯖꯤꯛ ꯈꯖꯤꯛ ꯈꯤꯇꯪ ꯃꯃꯤꯡꯒꯤ ꯈꯛꯇ ꯇꯥꯏ ꯑꯩꯈꯣꯏꯗꯗꯤ
ꯈꯣꯏꯗꯤ ꯑꯩꯁ ꯅꯣꯡꯉꯥ ꯅꯣꯡꯉꯥ ꯍꯦꯛ ꯅꯨꯡꯉꯥꯏꯕꯗꯀꯣ ꯑꯗꯨꯝ ꯇꯥꯕ ꯇꯥꯕ ꯇꯥꯕ ꯍꯧꯖꯤꯛꯐꯥꯎ ꯇꯥꯔꯤ
ꯑꯣ ꯐꯩꯅꯦ ꯑꯗꯨꯗꯤ ꯑꯁ ꯂꯧꯒꯤꯗꯤ ꯌꯥꯝ ꯀꯥꯟꯅꯔꯤꯅꯤꯅꯦ ꯑꯗꯣ
ꯎꯝ ꯀꯥꯟꯅꯕꯅꯤ ꯑꯩꯈꯣꯏꯒꯤ ꯂꯧ ꯑꯗꯨꯗꯤ ꯀꯅꯥꯗꯦ
ꯑꯩꯈꯣꯏꯒꯤꯗꯤ ꯑꯁ ꯅꯣꯡ ꯇꯥꯗꯕꯅꯤꯅ ꯏꯁꯤꯡꯁꯨ ꯂꯩꯇꯦ ꯊꯕꯛ ꯁꯨꯅꯤꯡꯉꯥꯏꯁꯨ ꯎꯄꯥꯏ ꯂꯩꯗꯗ ꯑꯩꯣꯏꯒꯤ ꯃꯤ ꯃꯌꯥꯝ ꯀꯩꯅꯣ ꯑꯁ ꯏꯁꯤꯡ ꯃꯨꯟꯅꯔꯤꯅꯤꯅꯦ ꯂꯣꯛꯇꯒꯤ
ꯅꯣꯏꯗꯤ ꯂꯣꯏꯔꯕ꯭ꯔꯣ ꯂꯧꯗꯣ
ꯀꯂꯥꯏꯗꯒꯤ ꯍꯧꯗ꯭ꯔꯤꯗ ꯏꯁꯤꯡ ꯂꯩꯇꯕꯒꯤꯗꯤꯅꯦ ꯅꯣꯡ ꯇꯥꯗꯕꯒꯤ ꯍꯣꯏ ꯍꯧꯗ꯭ꯔꯤꯌꯦ ꯃꯇꯦꯡ ꯄꯥꯡꯕ ꯂꯥꯛꯑꯣ ꯍꯣꯏ
ꯎꯝꯁ ꯌꯥꯝ ꯊꯦꯡꯉꯦꯅꯦꯍꯦ
ꯑꯣ ꯑꯩ ꯋꯥ ꯍꯪꯒꯦ ꯅꯪ
ꯅꯦꯠꯋꯛꯁꯦ ꯄꯨꯔꯥ ꯄ꯭ꯔꯠ ꯇꯧꯏꯅꯦ
ꯑꯁ ꯑꯩꯉꯣꯟꯗꯗꯤ ꯑꯩꯉꯣꯟꯗꯗꯤ ꯅꯦꯠꯋꯥꯛ ꯐꯖꯅ ꯅꯨꯡꯉꯥꯏꯌꯦ
ꯅ ꯑꯛꯁꯦ ꯐꯖꯗ꯭ꯔꯦꯅꯤ
ꯑꯩꯒꯤꯗꯤ ꯐꯖꯩꯌꯦ ꯑꯩꯒꯤꯗꯤ ꯐꯥꯏꯚ ꯖꯤ ꯀꯥꯏꯌꯦ
ꯅꯪ ꯈꯣꯟꯖꯦꯜꯗꯣ ꯑꯁ ꯌꯥꯝ ꯄꯠ ꯄꯠꯠꯇꯧꯔꯤꯅꯤꯍꯦ ꯌꯥꯔꯦ
ꯑꯦ ꯍꯧꯖꯤꯛꯇꯤ ꯍꯧꯖꯤꯛꯇꯤ ꯇꯥꯕ꯭ꯔꯣ
ꯈꯪꯗ꯭ꯔꯦꯗ ꯅꯦꯠꯋꯥꯛꯁꯤꯗꯤ ꯌꯥꯝ ꯅꯨꯡꯉꯥꯏ ꯅꯣꯏꯔꯣꯝꯗꯔꯥ ꯅꯠꯇ꯭ꯔꯒ ꯑꯩ ꯍꯣꯏ ꯔꯣꯝꯖꯔ ꯍꯥꯀꯥꯟ꯭ꯔꯦ
ꯅꯣꯏꯔꯣꯝꯗꯒꯤ ꯑꯣꯏꯔꯝꯒꯅꯤ
ꯈꯪꯗꯕ ꯈꯪꯗꯕ ꯑꯗꯨꯅꯅꯤ
ꯇꯥꯔꯕ꯭ꯔꯥ ꯑꯃꯨꯛ ꯑꯩꯒꯤ ꯈꯣꯟꯖꯦꯜ
ꯅꯦꯠꯋꯥꯛꯗꯣ ꯌꯥꯝ ꯅꯨꯡꯉꯥꯏꯇꯦ ꯌꯥꯝ ꯅꯨꯡꯉꯥꯏꯇꯦ
ꯑꯩꯒꯤꯗꯣ ꯇꯥꯕ꯭ꯔꯣ ꯍꯥꯏꯕ
ꯑ ꯇꯥꯏꯌꯦ ꯇꯥꯏꯌꯦ ꯅꯪꯒꯤ ꯈꯣꯟꯖꯦꯜꯗꯣ ꯄꯠ ꯄꯠ ꯇꯧꯕ
ꯍꯣꯏ ꯑꯗꯣ ꯍꯧꯖꯤꯛꯇꯤ ꯍꯧꯖꯤꯛꯇꯤ ꯀꯃꯥꯏ ꯇꯧꯒꯦ ꯍꯧꯖꯤꯛꯇꯤ ꯀꯃꯥꯏ ꯇꯧꯒꯦ ꯑꯃꯨꯛ ꯆꯠꯄ꯭ꯔꯥ
ꯍꯧꯖꯤꯛ ꯐꯥꯎ ꯇꯧꯔꯤ ꯌꯥꯝ ꯆꯞꯄꯦ ꯇꯥꯕ꯭ꯔꯣ